ꯇ
ꯇꯥꯖꯔꯦ ꯇꯥꯖꯔꯦ
ꯉꯁꯤꯁꯤꯕꯨ ꯊꯕꯛ ꯏꯪꯈꯥꯡ ꯆꯠꯂꯨꯕ꯭ꯔꯣ ꯀꯃꯥꯏꯅ ꯇꯧꯒꯦ
ꯊꯕꯛꯁꯦ ꯑꯃꯗꯤ ꯆꯠꯂꯦ ꯑꯃꯗꯤ ꯆꯠꯇꯦ ꯉꯁꯥꯏꯗꯣ ꯑꯩꯗꯤ ꯉꯁ ꯉꯔꯥꯡꯗꯣ ꯕꯣꯜ ꯉꯥꯇꯪ ꯌꯦꯡꯉꯨꯕꯒꯤ ꯑꯗꯒꯤ ꯅꯨꯃꯤꯠ ꯑꯌꯨꯛ ꯅꯨꯡꯊꯤꯟꯗꯨꯅ ꯑꯃꯨꯛ ꯏꯪ ꯉꯥꯇꯪ ꯁꯣꯜꯂꯨꯔꯦꯕ ꯑꯗꯨꯒꯤ ꯅꯨꯡꯁꯥꯗꯨ ꯄꯨꯔꯥ ꯀꯥꯊꯦꯛꯎꯕꯒꯤ ꯏꯁꯥꯗ ꯌꯥꯝ ꯋꯥꯔꯕ ꯍꯥꯏꯇꯥꯔꯦꯀꯣ ꯑꯗꯨꯃꯥꯏꯅ ꯇꯧꯕꯅꯤꯅ ꯉꯟꯇꯥꯟ ꯇꯣꯝꯊꯣꯛꯈ꯭ꯔꯦ ꯇꯨꯝꯕꯨꯗꯤ ꯉꯟꯇꯥꯟ ꯇꯨꯝꯕ ꯍꯥꯏꯁꯦ ꯄꯨꯡ ꯇꯔꯥꯃꯥꯊꯣꯏ ꯃꯈꯥꯏ ꯑꯗꯨꯃꯥꯏꯅ ꯇꯥꯔꯝꯃꯅꯤ ꯑꯗꯨꯃꯥꯏꯅ ꯇꯧꯋꯦ ꯑꯗꯨꯒ ꯍꯧꯒꯠꯂꯀꯥꯟꯗꯗꯤ ꯑꯃꯨꯛ ꯏꯁꯥꯗꯣ ꯌꯥꯝ ꯋꯥꯔꯦꯕꯀꯣ ꯉꯁꯤꯗꯣ ꯌꯥꯝ ꯆꯠꯅꯤꯡꯗꯕ ꯍꯥꯏꯗꯤ ꯊꯕꯛꯇꯨ ꯌꯥꯝ ꯆꯠꯅꯤꯡꯗꯕ ꯑꯩꯅ ꯈꯜꯂꯤꯁꯦ ꯑꯁ ꯁꯨꯇꯤ ꯑꯣꯏꯔꯦ ꯍꯥꯏꯔꯁꯤ ꯁꯨ ꯁꯨꯇꯤ ꯑꯣꯏꯌꯦ ꯁꯨꯇꯤ ꯍꯥꯏꯗꯣꯔꯛ ꯑꯗꯤ ꯐꯅꯤꯗ ꯈꯟꯕꯤꯗꯀꯣ ꯑꯗꯨꯒ ꯑꯃꯗꯨꯗꯤ ꯆꯠꯀꯥꯟꯗꯦ ꯑꯃꯗꯨꯗꯤ ꯑꯗꯨꯝ ꯇꯧꯔꯨꯔꯦ ꯑꯗꯨꯒ ꯂꯣꯏꯔ ꯄꯩꯗꯨꯗ ꯃ ꯀꯩꯅꯣꯒꯤ ꯈꯔ ꯂꯥꯞꯄꯗꯨꯗꯤ ꯑꯃꯨꯛ ꯉꯁꯤ ꯇꯧꯔꯒꯨꯝꯁꯤꯔꯥ ꯅꯠꯇ꯭ꯔꯒ ꯄꯨꯡ ꯇꯥ ꯅꯤꯄꯥꯟ ꯃꯈꯥꯏꯗ ꯂꯥꯛꯀꯦꯔꯅ ꯍꯥꯏꯌꯦ ꯃꯥꯄꯟꯗ ꯃꯥ ꯊꯕꯛ ꯂꯩꯌꯦꯅ ꯍꯥꯏꯔꯛꯑꯦ ꯑꯗꯨ ꯑꯩꯅ ꯅꯤꯄꯥꯟ ꯃꯈꯥꯏꯒꯤꯗꯣ ꯅꯤꯄꯥꯟ ꯅꯤꯄꯥꯟ ꯃꯈꯥꯏꯗꯤ ꯌꯧꯕ ꯉꯝꯗꯧ ꯃꯥꯟꯗꯦ ꯈꯤꯇꯪ ꯈꯣꯏꯌꯧꯅꯗꯧ ꯃꯥꯜꯂꯦ ꯍꯌꯦꯡ ꯑꯣꯏꯅ ꯐꯖꯅ ꯇꯧꯔꯁꯤꯔꯥꯅ ꯍꯥꯏꯌꯦ ꯃꯥꯅ ꯍꯣꯏ ꯍꯣꯏ ꯇꯧꯔꯁꯤ ꯇꯧꯔꯁꯤ ꯍꯥꯏ ꯑꯗꯩ ꯆꯠꯇ꯭ꯔꯦ ꯑꯗꯨꯝ ꯍꯜꯂꯛꯑꯦ
ꯑꯗꯨꯗꯤ ꯅꯪꯁꯦ ꯑꯗꯨꯗꯤ ꯅꯪ ꯉꯁꯤꯗꯤ ꯏꯔꯨꯖꯅꯤꯡꯕꯒ ꯊꯣꯡꯒꯥ ꯇꯦꯛꯄꯒ ꯍꯥꯏꯕꯗꯣ ꯇꯥꯔꯦꯅꯦꯀꯣ ꯑꯗꯨ ꯑꯃꯔꯣꯝꯗꯗꯤ ꯌꯥꯝ ꯐꯩꯌꯦ ꯍꯥꯏꯕꯗꯤ ꯑ ꯑꯩꯅꯁꯨ ꯌꯥꯝꯅ ꯑ ꯀꯩ ꯍꯥꯏꯅꯤ ꯏꯁꯥꯗ ꯌꯥꯝꯅ ꯍꯩꯅꯤꯡꯗꯕ ꯅꯨꯃꯤꯠ ꯍꯥꯏꯗꯨ ꯑꯣꯏꯔꯦ ꯑꯗꯨ ꯑꯣꯏꯔꯤꯀꯥꯟꯗ ꯉꯁꯥꯏꯒꯤ ꯅꯪ ꯈꯇꯅ ꯍꯩꯅꯤꯡꯗꯕ ꯑꯣꯏꯔꯝꯃꯒꯗꯤ ꯃꯥꯅ ꯀꯩꯁꯨ ꯀꯥꯏꯗꯕ ꯑꯣꯏꯔꯝꯃꯒꯗꯤ ꯅꯪ ꯍꯩꯅꯤꯡꯗ꯭ꯔꯒꯁꯨ ꯆꯠꯇꯣꯏꯅꯦꯕꯀꯣ ꯑꯗꯨꯕꯨ ꯅꯪꯅ ꯍꯩꯅꯤꯡꯗꯅ ꯂꯩꯔꯤꯉꯩꯗꯨꯗ ꯃꯥꯅꯁꯨ ꯁꯣꯝꯗ ꯐꯔꯛ ꯇꯥꯕ ꯌꯥꯕ ꯇꯥꯏꯃꯤꯡꯒꯤ ꯇꯥꯏꯞꯇ ꯍꯥꯏꯔꯛꯑꯕꯅꯤꯅ ꯑꯗꯨꯝ ꯍꯥꯏꯗꯤ ꯂꯥꯏꯅ ꯑꯅꯤꯁꯤ ꯃꯥꯟꯅꯖꯔꯣ ꯉꯁꯤꯗꯤ ꯅꯪ ꯄꯣꯊꯥꯖꯔꯣ ꯅ ꯑꯗꯨꯃꯥꯏꯅ ꯇꯝꯕꯅꯤ ꯍꯥꯏꯅ ꯈꯟꯗꯣꯛꯑꯁꯦ ꯑꯗꯨ ꯌꯥꯝ ꯅꯨꯡꯉꯥꯏꯌꯦ ꯑꯗꯨꯃꯥꯏꯅ ꯍꯥꯏꯕꯗꯤ ꯊꯥꯖꯗꯅ ꯆꯥꯟꯅꯈꯤꯕ ꯄꯥꯎꯒꯨꯝꯕ ꯇꯥꯕꯗꯨ ꯀꯣ ꯑꯗꯨ ꯌꯥꯝ ꯅꯨꯡꯉꯥꯏꯌꯦ ꯑꯩꯉꯣꯟꯗꯁꯨ ꯇꯥꯕꯗ ꯑꯗꯨꯗꯤ ꯅꯪ ꯉꯁꯤ ꯍꯜꯂꯛꯄꯗꯤ ꯄꯨꯡ ꯀꯌꯥꯃꯨꯛ ꯇꯍꯜꯂꯦ ꯈꯔꯗꯤ ꯉꯜꯂꯝꯗꯧ ꯃꯥꯜꯂꯦ ꯌꯨꯝ ꯌꯧꯔꯛꯄꯗꯀꯣ
ꯎꯝ ꯉꯜꯂꯦ ꯄꯨꯡ ꯇꯔꯥꯃꯛ ꯇꯔꯥꯃꯨꯛ ꯇꯥꯔꯦ ꯑꯗꯨ ꯉꯍꯥꯟꯈꯩꯗꯤ ꯄꯨꯡ ꯇꯔꯥꯃꯥꯊꯣꯏ ꯃꯈꯥꯏ ꯕꯥꯔꯣ ꯑꯗꯨꯝ ꯇꯥꯕꯅꯦꯕ ꯉꯁꯤꯗꯤ ꯑꯃꯨꯛ ꯄꯨꯡ ꯅꯤꯄꯥꯟ ꯗꯥꯏ ꯊꯣꯛꯂꯛꯄꯗꯨꯅ ꯑꯣ ꯃꯤꯅꯤꯠ ꯇꯔꯥ ꯇꯥꯗꯦ ꯉꯁꯥꯏ ꯅꯦꯃꯥꯄꯟ ꯗ꯭ꯋꯥꯏꯗ ꯁꯤ ꯌꯧꯔꯝꯒꯅꯤ ꯑꯩ ꯑꯥꯗ ꯎꯝ ꯍꯥꯏꯗꯤ ꯉꯥꯇꯪ ꯀꯩꯅꯣꯒꯤ ꯒꯥꯔꯤ ꯉꯥꯏ ꯊꯣꯛ ꯉꯥꯏꯁꯤꯅ ꯈꯤꯇꯪ ꯃꯇꯝ ꯂꯧꯈ꯭ꯔꯦꯕꯀꯣ ꯑꯗꯨꯅ ꯑꯗꯨꯝ ꯄꯨꯡ ꯃꯥꯄꯟ ꯑꯗꯨꯋꯥꯏ ꯇꯥꯔꯦ ꯁꯤ ꯌꯧꯔꯀꯥꯟꯗ ꯑꯗꯨ ꯑꯩꯁꯨ ꯍꯥꯞꯆꯠ ꯆꯠꯄꯒꯤꯗꯣ ꯑꯗꯨꯅꯅꯦ ꯎꯏꯔ ꯎꯏꯔꯒ ꯑꯗꯨꯝ ꯆꯠꯄ ꯏꯁꯥꯗꯣꯀꯣ ꯌꯥꯝ ꯅꯨꯡꯉꯥꯏꯇꯕ ꯍꯥꯏꯇꯥꯔꯦꯀꯣ ꯑꯩꯁꯦ ꯀ꯭ꯂꯥꯁ ꯁꯤ ꯂꯧꯅꯤꯡꯗ꯭ꯔꯕꯅꯦꯕ ꯏꯗꯣꯝꯆꯥꯗꯣ ꯑꯩꯁꯨ ꯍꯥꯏꯗꯣꯛꯇ꯭ꯔꯦ ꯑꯍꯥꯟꯕ ꯂꯣꯏꯔꯀꯥꯟꯗ ꯑꯣꯏꯅ ꯍꯥꯏꯔꯒꯦꯅꯀꯣ ꯑꯗꯣ ꯁꯥꯟꯅꯕ ꯁꯥꯟꯅꯗ꯭ꯔꯤ ꯀꯥꯟꯗꯗꯤꯅꯦ ꯏꯁꯥꯔꯗꯤ ꯌꯥꯝꯅ ꯇꯟ ꯍꯥꯏꯗꯤ ꯏꯟꯁꯇ꯭ꯔꯛꯁꯟꯐꯥꯎ ꯄꯤꯅꯤꯡꯗꯦꯕꯀꯣ ꯑꯗꯣ ꯀꯩꯅꯣ ꯇꯧꯋꯦꯕ ꯑ ꯄꯤꯕ ꯂꯣꯏꯔꯀꯥꯟꯗꯣ ꯑꯩꯁꯨ ꯈꯔ ꯈꯔ ꯌꯥꯎꯔ ꯁꯥꯟꯅꯕꯅꯤꯅꯀꯣ ꯂꯣꯏꯔꯀꯥꯟꯗꯕꯨꯗꯤ ꯏꯁꯥꯗ ꯑꯗꯨꯝ ꯐ꯭ꯔꯦꯁ ꯑꯣꯏꯈ꯭ꯔꯦꯕꯀꯣ ꯀꯩꯁꯨ ꯌꯥꯝꯅ ꯉꯁꯥꯏ ꯑꯗꯨꯃꯥꯏꯅ ꯌꯥꯝꯅ ꯏꯁꯥꯗ ꯌꯥꯝꯅ ꯍꯩꯅꯤꯡꯗꯕ ꯐꯥꯎꯕ ꯑꯗꯨꯃꯥꯏꯅ ꯇꯧꯈꯤꯗ꯭ꯔꯦꯕ ꯑꯃꯥꯏꯅ ꯇꯧꯋꯦ ꯑꯗꯣ ꯅꯪꯗꯤ ꯉꯁꯤ ꯊꯕꯛ ꯆꯠꯂꯨꯕ꯭ꯔꯣ ꯀꯃꯥꯏꯅ ꯇꯧꯒꯦ
ꯍꯣ ꯑꯗꯨ ꯐꯩꯌꯦ ꯍꯥꯏꯕꯗꯤ ꯍꯣꯏ ꯑꯩꯈꯣꯏꯁꯦ ꯊꯕꯛꯁꯦ ꯋꯥꯛꯀꯤꯡꯕꯨ ꯆꯠꯁꯦ ꯍꯥꯏꯔꯁꯨ ꯅꯠꯇ꯭ꯔꯒ ꯀꯩꯅꯣꯝ ꯇꯧꯁꯦꯕꯨ ꯍꯥꯏꯔꯁꯨ ꯑꯌꯨꯛ ꯉꯟꯇꯥ ꯍꯧꯒꯠꯂꯝꯗꯥꯏꯁꯤ ꯂꯣꯏꯅꯃꯛ ꯈꯤꯇꯪ ꯈꯤꯇꯪ ꯇꯟꯅꯕꯤꯗꯨ ꯇꯧꯕꯅꯦꯕ ꯑꯗꯨꯕꯨ ꯑꯇꯟꯕꯗꯣ ꯅꯝꯊꯨꯔꯝꯃꯒ ꯍꯧꯒꯠꯂꯒ ꯊꯑꯣꯏꯅ ꯆꯠꯈꯤꯕ ꯇꯧꯒꯤꯕ ꯑꯣꯏꯔꯒꯗꯤ ꯑꯩꯈꯣꯏꯒꯤ ꯍꯜꯂꯛꯄꯗ ꯋꯥꯈꯜ ꯌꯥꯝ ꯅꯨꯡꯉꯥꯏꯕ ꯃꯨꯠ ꯅꯨꯡꯉꯥꯏꯕ ꯍꯥꯏꯕ ꯑꯃꯗꯨ ꯑꯣꯏꯕꯅꯦꯕꯀꯣ ꯑꯗꯨꯃꯥꯏꯅ ꯇꯧꯕ ꯑꯣꯏꯗꯣꯏꯅꯦ ꯅꯪꯒꯤꯗꯨꯁꯨ ꯍꯣꯏ ꯑꯩꯁꯨ ꯆꯠꯂꯦ ꯑꯩꯈꯣꯏꯁꯨ ꯀꯩꯅꯣ ꯇꯧꯋꯦ ꯍꯥꯏꯕꯗꯤ ꯉꯔꯥꯡꯗꯣ ꯁꯨꯝ ꯅꯨꯡꯁꯥꯗ ꯀꯩꯗ ꯇꯧꯔꯨꯔꯝꯅꯤꯅ ꯌꯥꯝ ꯀꯨꯏꯅ ꯌꯥꯎꯕ ꯌꯥꯎꯔꯨꯗꯕ ꯅꯍꯥꯟꯈꯩ ꯇꯧꯕ ꯊꯕꯛ ꯇꯧꯕ ꯅꯠꯇꯕꯅꯤꯅ ꯑꯗꯨꯝ ꯍꯧꯒꯠꯂꯛꯄꯗ ꯈꯤꯇꯪ ꯏꯁꯥꯗꯣ ꯅꯨꯡꯉꯥꯏꯅꯤꯡꯗꯕ ꯍꯩꯅꯤꯡꯗꯕ ꯑꯗꯨꯃꯥꯏꯅ ꯍꯥꯏꯕꯗꯤ ꯑꯁ ꯉꯁꯤꯁꯤꯗꯪ ꯐꯖꯅ ꯄꯣꯊꯥꯕ ꯐꯪꯉꯗꯤꯀꯣ ꯀꯥꯏꯅ ꯈꯟꯕꯗꯣ ꯌꯥꯝ ꯀꯟꯅ ꯏꯁꯥ ꯅꯥꯕ ꯈꯣꯠꯄ ꯌꯥꯎꯗ꯭ꯔꯃꯛꯁꯨ ꯑꯗꯨꯃꯥꯏꯅ ꯇꯧꯋꯦ ꯋꯥꯈꯜꯗꯨꯀꯣ ꯑꯗꯣ ꯎꯄꯥꯏ ꯂꯩꯇꯝꯃꯤꯅ ꯑꯗꯨꯝ ꯆꯠꯄꯨꯗꯤ ꯆꯠꯂꯦ ꯑꯗꯨꯒ ꯍꯜꯂꯛꯑꯦꯕꯀꯣ ꯑꯗꯣ ꯉꯁꯤꯁꯦ ꯑꯩꯈꯣꯏ ꯏꯃꯥꯟꯅꯕ ꯑꯃꯒꯤ ꯃꯄꯥ ꯂꯩꯇꯕ ꯌꯥꯎꯕ ꯉꯁꯤꯕꯨꯗꯤ ꯅꯠꯇꯦ ꯅꯨꯃꯤꯠ ꯈꯔꯅꯤ ꯃꯃꯥꯡꯗ ꯂꯩꯈꯤꯗ꯭ꯔꯦ ꯑꯗꯨꯒꯁꯨ ꯑꯩꯈꯣꯏꯗꯣ ꯉꯔꯥꯡ ꯇꯥꯕꯗꯒꯤ ꯆꯠꯂꯨꯗ꯭ꯔꯤꯕ ꯍꯥꯏꯇꯥꯔꯦꯀꯣ ꯑꯗꯒꯤ ꯑꯩꯁꯨ ꯉꯁꯤ ꯑꯌꯨꯛꯇꯨꯗꯤ ꯑꯃꯨꯛ ꯐꯔꯛ ꯇꯥꯔꯕꯅꯤꯅ ꯉꯁꯤ ꯒꯤ ꯅꯨꯡꯗꯥꯡ ꯋꯥꯏꯔꯝ ꯍꯜꯂꯛꯄꯗꯣ ꯑꯩ ꯑꯗꯨꯝ ꯌꯨꯝ ꯆꯪꯗꯕꯤꯗ ꯗꯥꯏꯔꯦꯛ ꯏꯃꯥꯟꯅꯕ ꯑꯃ ꯑꯅꯤ ꯇꯧꯔꯒ ꯑꯩꯈꯣꯏꯁꯦ ꯑꯗꯨꯝ ꯍꯥꯏꯗꯤ ꯂꯝꯕꯤ ꯑꯃꯗ ꯊꯦꯡꯅꯔꯒ ꯑꯗꯨꯃꯥꯏꯅ ꯆꯪꯉꯝꯃꯦ ꯑꯗꯨꯃꯥꯏꯅ ꯇꯧꯔꯒ ꯍꯜꯂꯛꯄꯗꯅꯦꯕ ꯉꯁꯤ ꯑꯃꯨꯛ ꯈꯤꯇꯪ ꯊꯦꯡꯒ꯭ꯔꯤꯁꯦ ꯍꯥꯏꯗꯤ ꯃꯌꯥꯝ ꯁꯨꯝ ꯄꯨꯜꯂꯒ ꯋꯥꯔꯤ ꯋꯥꯇꯥꯏ ꯉꯥꯏꯍꯥꯛ ꯇꯧꯔꯨꯕꯒꯤ ꯍꯥꯏꯇꯥꯔꯦ ꯑꯗꯨ ꯅꯪ ꯉꯁꯤ ꯉꯟꯅ ꯍꯜꯂꯛꯑꯕꯅꯤꯅ ꯄꯨꯡ ꯃꯥꯄꯜꯗꯕꯨ ꯍꯜꯂꯦ ꯍꯥꯏꯔꯣ ꯑꯗꯨꯗꯤ ꯃꯥꯄꯜꯗꯒꯤꯅ ꯍꯥꯏꯗꯤ ꯑꯗꯨꯝ ꯅꯨꯡꯗꯥꯡ ꯋꯥꯏꯔꯝꯕꯎꯗꯣ ꯀꯃꯥꯏ ꯀꯃꯥꯏ ꯇꯧꯔꯒ ꯃꯇꯝ ꯂꯦꯟꯒꯦ ꯅꯠꯇ꯭ꯔꯒ ꯁꯨꯝ ꯏꯃꯥꯟꯅꯕ ꯑꯇꯣꯞꯄ ꯎꯅꯔꯨꯕ ꯈꯣꯠꯄ ꯂꯩꯕ꯭ꯔꯣ ꯀꯃꯥꯏꯅ ꯇꯧꯒꯦ ꯑꯗꯨ ꯍꯥꯏꯔꯞ ꯍꯥꯏꯕꯤꯌꯨꯅꯦ
ꯑꯩꯅ ꯉꯁꯥꯏ ꯈꯟꯒꯤꯕꯁꯦꯀꯣ ꯍꯦꯛ ꯍꯜꯂꯛꯄꯒ ꯐꯃꯨꯡꯗ ꯍꯥꯟꯅ ꯇꯥꯕꯁꯤꯅꯦꯕ ꯑꯩꯅ ꯈꯜꯂꯤꯁꯦ ꯑꯗꯣ ꯎꯝ ꯁꯨꯝ ꯍꯥꯏꯗꯤ ꯑꯌꯨꯛ ꯉꯟꯇꯥ ꯑꯣꯏꯕꯒꯤ ꯀꯩꯏꯝ ꯆꯥꯗꯕꯅꯤꯅꯀꯣ ꯉꯁꯥꯏꯗꯤ ꯅꯍꯥꯟꯈꯩ ꯇꯟ ꯁꯨꯡꯆꯥ ꯆꯥꯗꯕꯅꯦ ꯑꯗꯣ ꯑꯁꯤꯗꯤ ꯑꯩ ꯁꯪꯒꯣꯝ ꯑꯐꯝꯕ ꯑꯍꯥꯟꯕ ꯂꯩꯒꯦ ꯆꯠꯄꯅꯦ ꯁꯪꯒꯣꯝ ꯑꯐꯝꯕꯁꯤ ꯂꯩꯔꯝꯗ꯭ꯔꯦ ꯉꯁꯤ ꯗꯨꯀꯥꯟ ꯊꯣꯡ ꯂꯣꯟ ꯂꯩꯔꯝꯃꯦꯕꯀꯣ ꯑꯗꯨꯗꯒꯤ ꯑꯩꯁꯦ ꯀꯩꯅꯣ ꯄꯨꯔꯛꯑꯦ ꯑ ꯇꯜ ꯂꯩꯕꯝꯗ ꯆꯠꯂꯦ ꯇꯜ ꯂꯩꯕꯝ ꯆꯠꯂꯒ ꯑꯗꯨꯝ ꯇꯟ ꯆꯥꯁꯤꯜꯂꯦ ꯑꯅꯤ ꯇꯟ ꯃꯄꯥꯛ ꯑꯅꯤ ꯆꯥꯁꯤꯜꯂꯦ ꯑꯗꯨꯅ ꯄꯨꯨꯛꯇꯣ ꯊꯟꯒꯠꯂ ꯂꯩꯔꯕꯀꯣ ꯑꯗꯨꯃꯥꯏꯅ ꯇꯧꯔꯦ ꯑꯗꯨꯒ ꯌꯨꯝ ꯌꯧꯔꯛꯄꯗꯩꯗꯤ ꯑꯗꯨꯝ ꯑꯥ ꯄꯣꯊꯥꯕꯅꯤ ꯈꯪꯗꯦ ꯑꯗꯨꯃꯥꯏꯅ ꯇꯧꯔꯒ ꯑꯗꯨꯝ ꯍꯥꯏꯗꯤ ꯑꯩꯈꯣꯏ ꯗꯥꯅꯁꯨ ꯊꯧꯗꯥ ꯈꯔ ꯊꯥꯕ ꯍꯥꯏꯇꯥꯔꯦ ꯑꯩꯁꯨ ꯉꯁꯥꯏ ꯃꯆꯤꯠ ꯃꯆꯤꯠ ꯊꯕꯛ ꯁꯨꯝ ꯆꯠꯂꯦꯕꯀꯣ ꯑꯗꯒꯤ ꯑꯃꯨꯛ ꯚꯤꯁꯥꯜ ꯑꯃꯨꯛ ꯆꯠꯂꯨꯔꯦ ꯚꯤꯁꯥꯜꯗ ꯄꯣꯠ ꯂꯥꯛꯑꯦꯅ ꯍꯥꯏꯔꯦ ꯄꯣꯠ ꯉꯔꯥꯡ ꯅꯍꯥꯟ ꯂꯥꯛꯈ꯭ꯔꯦꯅ ꯍꯥꯏꯔꯛꯑꯦꯕꯀꯣ ꯑꯩ ꯉꯁꯥꯏ ꯍꯪꯒꯥꯟꯗ ꯑꯗꯨꯗ ꯉꯁꯤ ꯆꯠꯂꯨꯔꯦ ꯑꯗꯨꯒ ꯀꯩ ꯀꯩꯅꯣ ꯐ꯭ꯂꯣꯔꯒꯤ ꯇꯩꯊꯣꯛꯅꯕ ꯈꯣꯠ ꯊꯣꯛꯅꯕ ꯑꯗꯒꯤ ꯑꯩꯒꯤ ꯇꯤꯁꯨ ꯄꯦꯄꯔ ꯑꯗꯨꯃꯥꯏꯅ ꯈꯔ ꯂꯩꯔꯛꯑꯦ ꯂꯩꯔꯛꯑꯒ ꯑꯃꯨꯛ ꯍꯜꯂꯛꯑꯒ ꯉꯥꯇꯪ ꯄꯣꯊꯥꯔꯦ ꯄꯣꯊꯥꯔꯒ ꯑꯃꯨꯛ ꯏꯃꯥꯟꯅꯕꯒ ꯑꯗꯨꯝ ꯂꯩꯔꯦ ꯑꯗꯨꯃꯥꯏꯅ ꯇꯧꯋꯦ ꯑꯗꯣ ꯅꯪ ꯚꯤꯁꯥꯒꯨꯝꯕꯗꯤ ꯆꯠꯂꯨꯕꯥ ꯀꯃꯥꯏꯅ ꯇꯧꯒꯦ ꯉꯁꯤ ꯉꯔꯥꯡ ꯀꯃꯥꯏꯅ ꯇꯧꯒꯦ
ꯅꯪꯅ ꯚꯤꯁꯥꯜ ꯍꯥꯏꯔꯛꯑꯒ ꯑꯩꯁꯦ ꯍꯥꯏꯗꯤ ꯚꯤꯁꯥꯜꯗꯣ ꯆꯠꯀꯗꯧꯕꯅꯦꯕ ꯑꯩꯁꯦ ꯆꯠ ꯇꯤ ꯆꯠꯂꯦꯕꯀꯣ ꯃꯃꯥꯡ ꯑꯃꯗ ꯑꯗꯨꯕꯨ ꯑꯗꯨꯗꯗꯤ ꯄꯣꯠ ꯆꯩꯩ ꯑꯃꯝꯇ ꯌꯥꯎꯗ꯭ꯔꯕ ꯍꯥꯏꯇꯥꯔꯦ ꯑꯗꯨꯅ ꯏꯍꯥꯡ ꯍꯥꯡꯅ ꯂꯩꯕꯗꯣ ꯂꯩꯅꯤꯡꯉꯤꯕ ꯃꯌꯥꯝꯁꯦ ꯃꯉꯥ ꯂꯩꯕ ꯆꯠꯄꯗ ꯑꯅꯤꯗꯪ ꯂꯩꯔ ꯍꯜꯂꯛꯄ ꯑꯍꯨꯝ ꯋꯥꯠꯍꯧꯕ ꯑꯗꯨꯃꯥꯏꯅ ꯇꯧꯔ ꯍꯜꯂꯛꯄ ꯄꯣꯠꯇꯤ ꯌꯧꯔꯛꯑꯦꯅ ꯍꯥꯏꯕꯅꯦꯕ ꯑꯗꯨꯗꯁꯨ ꯈꯪꯕ꯭ꯔꯥ ꯑꯗꯨꯝ ꯈꯪꯗꯦ ꯄꯥꯎꯗꯨ ꯌꯧꯐꯥꯠꯇꯕꯩꯔꯥ ꯀꯩꯅꯣ ꯑꯗꯨꯒ ꯑꯗꯨꯃꯥꯏꯅ ꯆꯠꯂꯨꯀꯥꯟꯗ ꯑꯗꯨꯃꯥꯏꯅ ꯂꯩꯔꯝꯃꯦꯕꯀꯣ ꯑꯗꯨꯗꯒꯤ ꯑꯩꯁꯦ ꯑꯗꯨꯝ ꯄꯣꯠꯁꯦ ꯋꯥꯠꯂꯒ ꯑꯗꯨꯝ ꯂꯩꯕꯅꯦꯕ ꯍꯧꯖꯤꯛꯁꯦ ꯑꯗꯨ ꯅꯪ ꯉꯁꯤ ꯆꯠꯂꯨꯔꯕꯅꯤꯅ ꯄꯣꯠ ꯂꯥꯛꯍꯧꯔꯦ ꯍꯥꯏꯔ ꯍꯥꯏꯔꯕꯅꯤꯅ ꯑꯩꯁꯦ ꯍꯣꯏ ꯌꯦꯡꯉꯅꯤ ꯑꯩ ꯍꯌꯦꯡ ꯅꯠꯇ꯭ꯔꯒ ꯍꯪꯆꯤꯠ ꯌꯥꯔꯒꯗꯤ ꯑꯗꯨꯝ ꯍꯌꯦꯡꯒꯨꯝꯕ ꯆꯠꯂꯒꯁꯨ ꯍꯥꯏꯕꯗꯤ ꯑꯩꯁꯦ ꯄꯣꯠ ꯂꯩꯅꯤꯡꯕꯒꯤ ꯑꯗꯨꯝ ꯂꯩꯔꯝꯕꯅꯦꯕ ꯑꯗꯨꯝ ꯃꯃꯥꯡꯗ ꯆꯠꯄꯗꯁꯨ ꯂꯩꯔꯝꯗꯕ ꯄꯣꯠꯇꯨ ꯏꯍꯥꯡ ꯍꯍꯥꯡ ꯍꯥꯡꯍꯧꯕ ꯍꯥꯏꯇꯥꯔꯦ ꯑꯗꯨꯅ ꯄꯣꯠ ꯂꯍꯥꯎꯔꯦ ꯍꯥꯏꯔꯕꯅꯤꯅ ꯍꯌꯦꯡ ꯆꯠꯄ ꯌꯥꯕ꯭ꯔꯥ ꯌꯦꯡꯉꯒꯦ ꯆꯠꯇ꯭ꯔꯦꯕꯀꯣ ꯑꯗꯨ ꯄꯣꯠ ꯂꯥꯛꯇꯔꯦ ꯍꯥꯏꯕꯗꯨꯗꯒꯤ ꯆꯠꯈꯤꯗꯕꯅꯦꯕ ꯑꯩꯗꯣ ꯑꯗꯨ ꯂꯥꯛꯍꯧꯔꯒꯗꯤ ꯍꯌꯦꯡ ꯑꯗꯨꯝ ꯆꯠꯄ ꯌꯥꯕ꯭ꯔꯥ ꯌꯦꯡꯉꯒꯦ ꯑꯗꯣ ꯅꯪ ꯉꯁꯤ ꯕꯤꯁꯥꯜꯖꯠꯂꯤꯗꯣ ꯐ꯭ꯂꯣꯔꯒꯨꯝꯕ ꯈꯛꯇꯪ ꯂꯩꯔꯛꯄ꯭ꯔꯣ ꯅꯠꯇ꯭ꯔꯒ ꯅꯪꯒꯤ ꯇꯤꯁꯨ ꯅꯠꯇꯕ ꯑꯇꯣꯞꯄ ꯇꯤꯁꯨꯗꯨ ꯑꯗꯨ ꯑꯗꯨꯝ ꯄꯟꯗ꯭ꯔꯒꯁꯨ ꯅꯪ ꯂꯩꯔꯛꯑꯝꯕꯅꯤ ꯑꯗꯨꯝ ꯈꯪꯉꯦꯕꯀꯣ ꯑ ꯅꯪ ꯍꯥꯏꯕꯁꯤ ꯇꯤꯁꯨ ꯍꯥꯏꯄꯒ ꯆꯞ ꯃꯥꯟꯅꯩꯕꯀꯣ ꯑꯗꯣ ꯑꯗꯨꯅ ꯑꯇꯣꯞꯄ ꯄꯣꯠ ꯆꯩꯩꯗꯤ ꯂꯩꯔꯛꯇꯕ꯭ꯔꯣ ꯀꯃꯥꯏꯅ ꯇꯧꯒꯦ
ꯑꯇꯣꯞꯄ ꯄꯣꯠ ꯆꯩꯁꯦ ꯂꯩꯗꯤ ꯂꯩꯔꯛꯑꯦ ꯉꯁꯥꯏ ꯀꯩꯅꯣꯗꯤ ꯀꯩꯅꯣ ꯑꯩꯪ ꯂꯩꯔꯛꯄꯗꯨꯕꯣ ꯑꯣ ꯀꯩꯅꯣꯁꯨ ꯊꯥꯎꯁꯨ ꯂꯩꯅ ꯆꯠꯄꯅꯦꯕ ꯑꯃ ꯔꯥꯏꯁꯇꯒꯤ ꯁꯨꯡꯕꯗꯣ ꯆꯤꯡ ꯆꯦꯡꯗꯒꯤ ꯁꯨꯡꯕꯗꯣ ꯑꯃ ꯊꯥꯎ ꯑꯣ ꯑꯗꯨ ꯑꯩꯈꯣꯏ ꯕꯥꯍꯣꯏꯗꯤ ꯐꯩꯌꯦꯕ ꯑꯗꯨ ꯆꯥꯕ ꯑꯗꯨꯅ ꯑꯗꯨ ꯂꯩꯒꯦ ꯆꯠꯄꯅꯤ ꯂꯩꯔꯝꯗ꯭ꯔꯦ ꯑꯗ ꯑꯩꯁꯦ ꯕꯣꯗꯤ ꯔꯣꯁꯟꯁꯨ ꯑꯦꯁ ꯄꯤ ꯑꯦꯐ ꯌꯥꯎꯕ ꯂꯩꯕ꯭ꯔꯅꯤ ꯌꯦꯡꯕ ꯆꯠꯄꯅꯦ ꯑꯗꯨꯁꯨ ꯂꯩꯔꯝꯗ꯭ꯔꯦ ꯑꯗꯨꯒ ꯑꯩ ꯉꯁꯥꯏ ꯂꯦꯛꯄꯁꯦ ꯑꯣꯀꯣꯟ ꯐꯦꯡꯅꯕꯗꯨꯒꯨꯝꯃ ꯂꯩꯔꯛꯑꯦ ꯑꯗꯒꯤ ꯉꯁꯥꯏ ꯂꯩꯔꯛꯄꯁꯦ ꯑ ꯁꯝꯄꯨ ꯑꯃ ꯀꯩꯅꯣꯒꯤꯗꯣ ꯄꯥꯇꯟꯖꯂꯤꯒꯤꯅꯦ ꯃꯅꯝꯒꯤ ꯇꯪ ꯀꯩꯅꯣꯒꯃꯥꯏꯅ ꯍꯩꯒꯃꯥꯏꯅ ꯇꯧꯕꯅꯦꯕꯀꯣ ꯑꯗꯨꯏ ꯁꯝꯄꯨꯗꯨꯣꯃ ꯀ꯭ꯟꯖꯔꯗꯣ ꯀ꯭ꯂꯤꯟꯖꯔ ꯍꯥꯏꯗꯣꯏꯔꯥ ꯀꯩꯅꯣ ꯍꯥꯏꯗꯣꯏꯅꯣ ꯑ ꯃꯅꯤ ꯑꯗꯨ ꯑꯗꯨꯃꯥꯏꯅ ꯑꯗꯨꯃꯩꯗꯨ ꯂꯩꯔꯦ ꯃꯔꯤ ꯃꯉꯥꯔꯝ ꯁꯨꯕꯅꯦ ꯑꯗꯨꯒ ꯏꯃꯥꯟꯅꯕꯒꯤꯁꯨ ꯃꯥꯏꯁꯨ ꯃꯥꯏꯁꯨ ꯐ꯭ꯂꯣꯔ ꯑꯗꯒꯤ ꯕꯥꯠꯔꯨꯝ ꯀꯩꯀꯩ ꯁꯦꯡꯗꯣꯛꯅꯕ ꯃꯥꯏꯁꯨ ꯂꯩꯔꯛꯑꯦ ꯑꯗꯒꯤ ꯀꯩ ꯀꯩꯅꯣ ꯃꯥꯏꯁꯨ ꯌꯥꯝ ꯂꯩꯔꯛꯈꯤꯕꯅꯦ ꯑꯃꯃꯝ ꯃꯥꯒꯤ ꯑꯣꯠꯁꯀꯨꯝꯕꯁꯨ ꯆꯥꯏꯑꯕꯀꯣ ꯑꯣꯠꯁꯀꯨꯝꯕ ꯑꯗꯨꯝ ꯆꯥꯕꯅꯦꯕ ꯑꯗꯨꯒꯤ ꯑꯣꯠꯁ ꯀꯨꯝꯕꯁꯨ ꯂꯩꯔꯛꯑꯦ ꯑꯗꯨ ꯄꯣꯠ ꯆꯩꯗꯤ ꯌꯥꯝ ꯀꯥ ꯍꯦꯟꯅ ꯄꯣꯔꯛꯑꯦꯅ ꯌꯥꯝ ꯌꯥꯝꯅ ꯄꯂꯛꯄꯗꯤ ꯅꯠꯇꯦ ꯃꯣꯏꯒꯤꯗꯣ ꯑꯗꯨꯝ ꯑ ꯍꯥꯏꯗꯤ ꯂꯣꯏꯈꯤꯕ ꯍꯥꯏꯔꯗꯤ ꯈꯪꯗꯦꯕꯀꯣ ꯃꯥ ꯑꯩꯅ ꯍꯪꯀꯥꯟꯗꯗꯤ ꯑꯩꯈꯣꯏ ꯏꯆꯟꯅꯨꯄꯤ ꯑꯃ ꯌꯥꯎꯕꯅꯦꯕ ꯑꯗꯨꯗꯣ ꯑꯩꯅ ꯍꯪꯒꯗꯕ ꯉꯔꯥꯡ ꯅꯍꯥꯟ ꯅꯨꯃꯤꯠ ꯅꯤꯅꯤ ꯍꯨꯝꯅꯤꯗꯤ ꯁꯨꯔꯦꯅ ꯍꯥꯏꯔꯛꯑꯦꯕꯀꯣ ꯑꯗꯨ ꯂꯣꯏ ꯑꯗꯨꯗ ꯃꯤꯅ ꯂꯥꯛꯑꯒ ꯂꯩꯈꯤꯕ ꯌꯥꯔꯗꯤ ꯈꯪꯗꯦꯕ ꯄꯣꯠ ꯑꯗꯨꯝ ꯈꯔ ꯍꯥꯡꯕꯗꯤ ꯑꯗꯨꯝ ꯖꯒꯥꯗꯤ ꯑꯗꯨꯝ ꯌꯥꯎꯍꯧꯋꯦꯕ ꯍꯧꯖꯤꯛꯐꯥꯎꯁꯨ ꯑꯗꯨꯝ ꯍꯥꯏꯗꯤ ꯌꯥꯝ ꯃꯔꯥꯡ ꯀꯥꯏꯅ ꯍꯥꯟꯅ ꯑꯗꯨꯃꯥꯏꯅꯗꯤ ꯑꯣꯏꯗꯦꯕ
ꯑꯣ ꯑꯗꯨ ꯍꯥꯏꯔꯒ ꯅꯣꯏꯅꯃꯥꯟꯅꯕꯗꯣ ꯃꯥ ꯍꯥꯟꯅ ꯊꯕꯛ ꯑꯃ ꯇꯧꯔꯝꯃꯦ ꯍꯥꯏꯕꯗꯨꯅ ꯀꯔꯤ ꯊꯕꯛꯅꯣ ꯃꯥꯅ ꯇꯧꯔꯝꯃꯤꯗꯣ ꯍꯥꯏꯕꯗꯤ ꯀꯩ ꯗꯨꯀꯥꯟꯒꯨꯝꯕꯗ ꯌꯥꯎꯕ꯭ꯔꯥ ꯑꯗꯨꯒ ꯍꯧꯖꯤꯛ ꯍꯧꯖꯤꯛꯇꯤ ꯃꯥꯗꯤ ꯑꯗꯨꯝ ꯌꯨꯝꯗ ꯂꯩꯔꯕ꯭ꯔꯣ ꯀꯃꯥꯏꯅ ꯇꯧꯒꯦ ꯍꯥꯏꯕꯗꯤ ꯃꯥꯁꯦ ꯍꯧꯖꯤꯛꯀꯥꯟꯁꯦ ꯅꯪ ꯑꯗꯨꯝ ꯋꯥꯔꯤ ꯇꯧꯕꯗ ꯃꯥꯗꯣ ꯍꯥꯟꯅꯗꯤ ꯀꯩ ꯍꯥꯏꯅꯤ ꯊꯕꯛ ꯆꯠꯄꯒꯤ ꯑꯗꯨꯝ ꯁꯪꯉꯤ ꯁꯪꯗꯦ ꯑꯗꯒꯤ ꯃꯇꯝ ꯃꯥꯟꯅꯩ ꯃꯥꯟꯅꯗꯦꯅ ꯍꯥꯏꯔꯞ ꯇꯥꯕ ꯑꯗꯣ ꯍꯧꯖꯤꯛꯀꯥꯟꯗꯤ ꯑꯗꯨꯝ ꯑ ꯑꯅꯝꯕ ꯃꯇꯝꯗꯗꯤ ꯏꯪ ꯑꯃ ꯏꯟ ꯆꯤꯟꯕꯗ ꯑꯣꯏꯔꯁꯨ ꯑꯗꯩ ꯑꯃꯗ ꯑꯣꯏꯔꯁꯨ ꯑꯗꯨꯝ ꯌꯥꯝ ꯇꯣꯏꯅ ꯍꯥꯡꯕꯗ ꯇꯧꯔꯛꯄ ꯑꯗꯨꯒꯤꯅꯤꯀꯣ ꯑꯩꯅ ꯍꯪꯉꯛꯏꯁꯦ ꯃꯥꯁꯦ ꯍꯥꯟꯅ ꯀꯩ ꯌꯥꯎꯔꯝꯒꯦ ꯑꯗꯩ ꯍꯧꯖꯤꯛꯅ ꯀꯩꯀꯩ ꯇꯧꯔꯤꯅꯣ ꯍꯥꯏꯁꯦ
ꯑꯣ ꯑꯍꯥꯟꯕꯗ ꯀꯩꯅꯣ ꯇꯧꯔꯝꯃꯦ ꯏꯁꯤꯡ ꯊꯥꯕꯒꯤ ꯆꯠꯂꯝꯃꯦ ꯁꯤꯡ ꯊꯥꯕꯒꯤꯗꯣ ꯑꯃꯨꯛ ꯃꯣꯏ ꯃꯄꯥ ꯂꯩꯇꯕꯗꯤ ꯑꯃꯨꯛ ꯆꯠꯈꯤꯗ꯭ꯔꯦꯕꯀꯣ ꯑꯗꯒꯤ ꯃꯇꯝꯁꯨ ꯆꯥꯡ ꯅꯥꯏꯗꯕ ꯃꯣꯏꯅ ꯆꯠꯂꯨꯔꯅꯤ ꯑꯗꯨꯒ ꯍꯥꯏꯗꯤ ꯎ ꯑꯣꯗꯔ ꯂꯥꯛꯄ ꯂꯥꯛꯄ ꯀꯥꯟꯗ ꯃꯩꯅ ꯍꯥꯏꯔꯛ ꯍꯥꯏꯔꯛꯄ ꯀꯥꯟꯗ ꯆꯠꯄꯅꯤꯅꯅꯦ ꯆꯥꯛ ꯆꯥꯕ ꯃꯇꯝꯁꯤꯁꯨꯅꯦ ꯃꯇꯝ ꯁꯨꯑ ꯅꯥꯏꯗ꯭ꯔꯦꯕꯀꯣ ꯑꯗꯨꯗ ꯃꯥꯅ ꯑꯁ ꯑꯁꯤꯗꯤ ꯀꯒꯃꯥꯏꯅ ꯇꯥꯗ꯭ꯔꯦ ꯆꯈꯥꯎ ꯆꯝ ꯊꯣꯛꯂꯛꯑꯅꯤꯅ ꯇꯣꯛꯊꯣꯛꯑꯦ ꯍꯥꯏꯗꯤ ꯅꯣꯡꯃꯅ ꯄꯨꯡ ꯑꯃꯗ ꯆꯥꯔꯅꯤ ꯅꯣꯡꯃꯗ ꯑꯍꯨꯝꯗ ꯆꯥꯔꯅꯤ ꯅꯣꯡꯃꯅ ꯄꯨꯡ ꯇꯔꯥꯃꯊꯩ ꯆꯥꯔꯅ ꯆꯥꯛꯇꯨ ꯀꯦꯟꯕꯝ ꯇꯥꯗ꯭ꯔꯦꯕꯀꯣ ꯑꯗꯨꯃꯥꯏꯅ ꯇꯧꯋꯦ ꯑꯗꯨꯒ ꯑꯃ ꯊꯕꯛ ꯁꯅꯥꯁꯨꯕ ꯑꯃꯨꯛ ꯇꯧꯔꯦ ꯁꯅꯥꯁꯨꯕꯁꯤꯅ ꯑꯃꯨꯛ ꯃꯣꯏꯒ ꯇꯧꯃꯤꯟꯅꯏꯕ ꯅꯨꯄꯥꯗꯨꯅ ꯑꯃꯨꯛ ꯍꯥꯏꯗꯤ ꯃꯣꯏꯅꯤ ꯄꯨꯜꯂꯒ ꯇꯧꯕꯅꯦ ꯄꯩꯁꯥ ꯊꯥꯗꯕꯅꯦꯕꯀꯣ ꯑꯗꯣ ꯇꯧꯃꯤꯟꯅꯕ ꯅꯨꯄꯥꯁꯤꯅ ꯑꯃꯨꯛ ꯁꯨꯝ ꯑꯍꯥꯟꯕꯗꯗꯤ ꯌꯥꯝꯅ ꯏꯟꯇꯔꯦꯁ ꯂꯩꯔꯝ ꯑꯃꯨꯀ ꯀꯣꯟꯅ ꯁꯨꯝ ꯌꯥꯍꯥꯎ ꯊꯦꯡꯕ ꯈꯣꯠꯄ ꯑꯗꯒꯤ ꯆꯥꯡ ꯅꯥꯏꯗꯕ ꯃꯩꯗꯥꯏꯅꯦ ꯑꯗꯒꯤ ꯕꯤꯖꯤꯅꯦꯁ ꯑꯃ ꯇꯧꯔꯀꯥꯟꯗꯗꯤ ꯍꯥꯏꯗꯤ ꯆꯥꯡ ꯅꯥꯏꯕ ꯑꯃ ꯆꯪꯏꯦ ꯑꯗꯒꯤ ꯑꯦ ꯆꯥꯎꯈꯠꯀꯦ ꯈꯣꯠꯀꯦ ꯍꯥꯏꯕꯒꯤ ꯋꯥꯈꯜ ꯑꯃ ꯆꯪꯏꯤꯗꯅ ꯀꯣ ꯑꯗꯨꯒꯨꯝꯕꯁꯤ ꯈꯤꯇꯪ ꯋꯥꯠꯂꯛꯄꯗꯒꯤ ꯃꯥꯅ ꯁꯨꯝ ꯍꯩꯅꯔꯛꯇꯕ ꯃꯥꯅ ꯑꯗꯨ ꯁꯨꯝ ꯍꯧ ꯇꯧꯕꯒꯤ ꯇꯥꯏꯞꯇꯣ ꯇꯧꯔ ꯈꯣꯠꯂꯛꯄꯗꯣ ꯑꯗꯨꯗꯒꯤ ꯃꯥꯁꯦ ꯅꯨꯡꯉꯥꯏꯔꯛꯇꯗꯅ ꯑꯗꯨꯝ ꯃꯩ ꯐꯤꯠꯇꯤꯡ ꯆꯠꯄ ꯍꯧꯔꯦꯕꯀꯣ ꯃꯥ ꯍꯥꯟꯅꯁꯨ ꯑꯗꯨꯝ ꯆꯠꯂꯝꯕꯅꯤ ꯃꯩ ꯐꯤꯠꯇꯤꯡꯒꯨꯝꯕꯁꯦ ꯑꯗꯨꯝ ꯄꯩꯁꯥꯁꯨ ꯆꯥꯎꯋꯤꯗꯅ ꯑꯗꯒꯤ ꯌꯥꯝꯁꯨ ꯀꯥ ꯍꯦꯟꯅ ꯋꯥꯕꯁꯨ ꯑꯣꯏꯗꯕꯅꯦꯕ ꯑꯗꯨꯝ ꯃꯩ ꯐꯤꯠꯇꯤꯡꯒꯨꯝꯕ ꯆꯠꯂꯦ ꯑꯗꯨꯝ ꯍꯧꯖꯤꯛꯀꯥꯟꯁꯦ ꯑꯗꯨꯝ ꯃꯔꯛ ꯃꯔꯛꯇ ꯍꯥꯏꯇꯥꯔꯦꯀꯣ ꯑꯗꯨꯝ ꯌꯥꯝꯅ ꯔꯤꯒꯨꯂꯔꯂꯤ ꯂꯥꯛꯄꯗꯤ ꯅꯠꯇ꯭ꯔꯤꯕꯅꯤꯅ ꯍꯧꯖꯤꯛ ꯐꯥꯎꯗꯤ ꯑꯗꯨꯝ ꯃꯔꯛ ꯃꯔꯛꯇ ꯆꯠꯂꯤ ꯍꯥꯏꯇꯥꯔꯦ ꯄꯩꯁꯥꯁꯨ ꯑꯗꯨꯝ ꯈꯔ ꯈꯔꯗꯤ ꯑꯗꯨꯝ ꯐꯪꯕꯅꯦ ꯑꯗꯒꯤ ꯉꯥꯏ ꯑꯩꯈꯣꯏ ꯇꯣꯉꯥꯟꯅ ꯀꯩꯅꯣ ꯑꯩꯈꯣꯏꯅ ꯁꯤꯖꯤꯟꯅꯕꯗꯣ ꯑꯗꯨꯒꯨꯝꯕ ꯁꯨꯝ ꯑꯗꯨꯨꯝ ꯁꯤꯖꯤꯟꯅꯕꯅꯦ ꯑꯗꯨꯅ ꯃꯥ ꯄꯩꯁꯥ ꯈꯔ ꯈꯔꯗꯤ ꯑꯗꯨꯝ ꯂꯥꯛꯄꯅꯦ ꯃꯥꯅ ꯑꯩꯉꯣꯟꯗ ꯃꯥꯅꯕꯨ ꯍꯦꯜꯂꯦ ꯄꯩꯁꯥ ꯂꯥꯛꯄ ꯑꯗꯨ
ꯑꯣ ꯍꯣ ꯑꯗꯨꯅꯦ ꯑꯩꯅ ꯈꯜꯂꯝꯕꯅ ꯃꯥꯁꯦ ꯍꯥꯏꯗꯤ ꯗꯨꯀꯥꯟꯒꯨꯝꯕ ꯗꯨꯀꯥꯟꯒꯨꯝꯕ ꯍꯥꯏꯕꯗꯤ ꯁꯨꯝ ꯂꯩꯗꯅꯀꯣ ꯗꯨꯀꯥꯟꯒꯨꯝꯕꯗ ꯑꯣꯏꯅ ꯊꯕꯛ ꯇꯣ ꯌꯥꯎꯕ꯭ꯔꯅ ꯈꯜꯂꯨꯕ ꯍꯥꯏꯇꯥꯔꯦ ꯍꯥꯏꯕꯗꯤ ꯑꯗꯨ ꯑꯗꯨꯃꯥꯏꯅ ꯍꯥꯟꯅ ꯈꯜꯂꯨꯕ ꯍꯣꯏ ꯑꯗꯨ ꯐꯗꯤ ꯐꯩꯌꯦ ꯑꯗꯨꯝ ꯍꯥꯏꯗꯤ ꯃꯥꯁꯨ ꯑꯗꯨꯝ ꯇꯦꯛ ꯇꯦꯛ ꯑꯗꯨꯝ ꯍꯥꯏꯕꯗꯤ ꯇꯨꯃꯤꯟꯅ ꯂꯩꯊꯣꯛꯇꯕꯤꯗ ꯑꯗꯨꯝ ꯀꯩꯅꯣ ꯀꯩꯅꯣ ꯃꯥꯅ ꯉꯝꯕ ꯈꯔ ꯑꯗꯨꯝ ꯌꯦꯡꯕꯗꯣꯀꯣ ꯑꯗꯨ ꯃꯌꯥꯝ ꯁꯨꯝ ꯌꯦꯡꯉꯒ ꯃꯥꯅ ꯍꯦꯟꯅ ꯅꯨꯡꯉꯥꯏꯖꯕ ꯆꯥꯅꯕ ꯑꯗꯨꯝ ꯂꯥꯛꯀꯅꯤꯗ ꯑꯗꯨꯕꯨꯗꯤ ꯑꯗꯨꯒ ꯑꯗꯨꯗ ꯑꯗꯨꯝ ꯃꯥꯏ ꯐꯖꯅ ꯑꯣꯟꯁꯤꯜꯂꯁꯨ ꯌꯥꯏꯗꯅꯀꯣ ꯍꯤꯔꯝꯁꯨ ꯑꯗꯨꯝ ꯂꯣꯏꯅ ꯁꯨꯕ ꯃꯥꯜꯂꯦ ꯃꯥꯁꯦ ꯍꯥꯏꯕꯗꯤ ꯑꯗꯨꯝ ꯑ ꯌꯥꯅ ꯌꯥꯅꯕ ꯑꯗꯨꯝ ꯇꯧꯕꯗꯣ ꯃꯤꯁꯨ ꯃꯕꯨ ꯌꯥꯝ ꯇꯞꯄꯅꯦ ꯑꯗꯨꯝ ꯍꯥꯏꯔꯞ ꯎꯕꯗ ꯑꯗꯨꯝ ꯈꯪꯉꯦꯕꯀꯣ ꯑꯗꯨ ꯍꯣꯏ ꯐꯩꯌꯦ ꯑꯗꯨꯕꯨꯗꯤ ꯑꯗꯨꯝ ꯂꯥꯛꯆꯅꯤꯗ ꯑꯗꯨꯕꯨꯗꯤ ꯍꯧꯗꯤ ꯍꯧꯗ ꯉꯥꯏꯔꯤꯕꯒꯤ ꯁꯨꯝ ꯑꯗꯒꯤ ꯃꯇꯝ ꯃꯇꯝꯒꯤ ꯌꯨꯝ ꯌꯥꯝ ꯁꯥꯕ ꯇꯥꯏꯃꯤꯡ ꯑꯗꯨ ꯑꯗꯥꯗꯗꯤ ꯑꯗꯨꯝ ꯂꯥꯛꯄꯁꯨ ꯌꯥꯏꯑꯦꯕꯀꯣ ꯑꯗꯨꯅ ꯑꯗꯨꯝ ꯌꯥꯈꯤꯅꯤꯗ ꯆꯥꯎꯈꯠꯈꯤꯅꯤꯗ ꯑꯗꯨꯕꯨꯗꯤ ꯐꯖꯅ ꯑꯗꯨꯝ ꯅꯤꯁꯥ ꯆꯥꯗꯅ ꯑꯃ ꯑꯃ ꯇꯧꯗꯅ ꯒ꯭ꯌꯥꯟ ꯇꯥꯅ ꯂꯩꯕꯅꯤꯅꯀꯣ
ꯍꯣ ꯍꯣ ꯐꯔꯦ ꯐꯔꯦ ꯎꯝ ꯍꯣꯏ ꯃꯇꯝꯁꯨ ꯊꯦꯡꯖꯤꯜꯂꯛꯑꯦ ꯀꯣꯟꯅ ꯑꯃꯨꯛ ꯁꯥꯟꯅꯔꯁꯤ ꯀꯣ
ꯍꯣ ꯐꯔꯦ ꯐꯔꯦ ꯄꯣꯊꯥꯖꯔꯣ ꯄꯣꯊꯥꯖꯔꯣ